ꯍꯜꯂꯣ
ꯚꯤ ꯑꯥꯏ ꯄꯤꯕꯨ ꯄꯥꯎ ꯐꯥꯎꯅꯕꯁꯦ ꯌꯥꯝ ꯋꯥꯏꯑꯦꯗ
ꯍꯍ ꯀꯩꯅꯣ
ꯀꯩꯗꯧꯔꯤꯒꯦ
ꯑꯈꯣꯏꯁꯦ ꯍꯧꯖꯤꯛ ꯑꯥ ꯄꯨꯨꯔꯤꯒ ꯁꯤꯡꯖꯨꯒ ꯁꯦꯝꯃꯒ ꯂꯩꯌꯦ ꯆꯥꯁꯦ ꯍꯥꯏꯔꯒ ꯂꯥꯛꯑꯣ
ꯑꯁ ꯌꯥꯔ ꯅꯣꯏ ꯆꯥꯔꯣꯗꯥ ꯉꯥꯁꯤꯗꯤ ꯑꯩ ꯅꯪꯉꯔꯣꯏ ꯑꯣꯝ ꯃꯊꯛꯇ ꯀꯥꯔꯒ ꯂꯩ ꯂꯩꯌꯦ
ꯍꯧꯖꯤꯛꯁꯨ
ꯍꯧꯖꯤꯛꯁꯨ ꯑꯗꯨꯝ ꯉꯥꯏꯔꯤꯌꯦ ꯍꯣꯏ
ꯇ꯭ꯔꯤꯕꯣ ꯉꯁꯥꯏ ꯆꯠꯄꯗꯣ
ꯑꯥꯎ
ꯑꯁ ꯂꯣꯏꯔꯦ ꯅꯪ ꯃꯤ ꯊꯕꯛꯁꯨ ꯌꯥꯝꯃꯦꯍꯦ ꯎꯝ ꯅꯣꯏ ꯅꯨꯄꯥꯗꯤ ꯅꯣꯏꯅꯤ ꯂꯩꯕ꯭ꯔꯣ ꯍꯜꯂꯣ ꯍꯜꯂꯣ ꯇꯥꯕ꯭ꯔꯣ ꯍꯜꯂꯣ ꯇꯥꯕ꯭ꯔꯣ